ꯑꯣ ꯇꯥꯔꯦ ꯇꯥꯔꯦ ꯅꯪꯒꯤ ꯅꯦꯠꯋꯥꯛꯁꯤꯗꯤ ꯐꯔꯦꯍꯦ
ꯑꯩꯒꯤ ꯅꯦꯠꯋꯥꯛꯇꯤ ꯐꯕꯅꯦ ꯅꯪꯒꯤꯅꯦ
ꯑꯁ ꯑꯩꯒꯤ ꯑꯩꯒꯤ ꯍꯦꯟꯅ ꯐꯔꯦ ꯅꯪ ꯈꯪꯗ꯭ꯔꯒ
ꯅꯪ ꯐꯣꯟ ꯀꯩꯅꯣ ꯄꯥꯏꯈꯠꯂꯒ ꯍꯜꯂꯣꯐꯥꯎ ꯍꯥꯏꯗꯅ ꯀꯔꯤ ꯇꯧꯔꯤꯅꯣ
ꯑꯁ ꯑꯩ ꯉꯥꯡꯉꯤꯗ ꯇꯥꯗ꯭ꯔꯣ ꯍꯜꯂꯣ ꯍꯜꯂꯣ ꯆꯥꯝꯃ ꯍꯦꯜꯂꯦ ꯉꯥꯡꯕ
ꯐꯠꯇꯕꯒꯤꯅꯤꯅꯦ ꯅꯪ ꯇꯨꯃꯤꯟꯅ ꯂꯩꯕꯒꯤꯅꯤꯅꯦ
ꯑꯁ ꯇꯨꯃꯤꯟꯅ ꯂꯩꯇꯦꯍꯦ ꯑꯩ
ꯉꯥꯎꯔꯕ꯭ꯔꯥ ꯀꯩꯔꯤꯅꯣ
ꯀꯔꯤ ꯇꯧꯔꯤꯅꯣ ꯍꯧꯖꯤꯛ
ꯑꯁ ꯀꯩꯁꯨ ꯇꯧꯗꯦꯗ ꯅꯪꯒꯤ ꯋꯥꯈꯜꯗ ꯈꯜꯂꯒ ꯑꯗꯨꯝ ꯂꯩꯔꯤꯅꯤꯅꯦ
ꯑꯁ ꯑꯩꯁꯨ ꯅꯪꯒꯤ ꯋꯥꯈꯜꯗ ꯈꯜꯂꯒꯁꯨ ꯉꯥꯎꯔꯒ ꯂꯩ
ꯌꯥꯗ꯭ꯔꯦꯅꯦ ꯅꯨꯡꯇꯤꯒꯤ ꯅꯤꯡꯁꯤꯡꯗꯕꯁꯨ ꯌꯥꯗꯦ
ꯍꯥ
ꯅꯪꯕꯨ ꯉꯥꯛꯇ ꯈꯜꯂꯒ ꯂꯩꯔꯤꯕ ꯅꯪꯒꯤ ꯋꯥꯈꯜꯗ ꯉꯥꯎꯔꯤꯅꯦ ꯑꯩ
ꯀꯌꯥꯃꯨꯛ ꯈꯟꯒꯦ
ꯍꯥꯥ
ꯀꯌꯥꯃꯨꯛ ꯉꯥꯎꯔꯒꯦ
ꯆꯥꯝꯃꯍꯦꯜꯂꯦ
ꯆꯥ ꯍꯥꯍꯥ ꯆꯥꯝꯃꯈꯛꯇ
ꯑꯥꯎ ꯆꯥꯝꯃ ꯈꯛꯇ ꯅꯪꯗꯤ
ꯑꯁ ꯑꯁꯤ ꯑꯁꯤꯗꯤ ꯌꯥꯝꯃꯟꯗꯦ ꯑꯣꯏꯗ꯭ꯔꯦ ꯅꯪ
ꯑꯦ
ꯉꯁꯥꯏꯗꯒꯤ ꯀꯩꯗꯧꯔꯤꯅꯣ ꯐꯣꯟꯒ ꯑꯝꯇ ꯇꯧꯔꯛꯇꯦ ꯌꯥꯝ ꯄꯣꯡꯉꯦꯀꯣ ꯃꯤꯗꯤ
ꯑꯜꯂꯦ ꯑꯩ ꯄꯣꯡꯗꯦꯍꯦ ꯅꯪꯅꯦ ꯄꯣꯡꯉꯤꯗꯨꯗꯤ
ꯐꯣꯟꯒ ꯑꯝꯇ ꯇꯧꯔꯛꯇꯦ
ꯑꯩ ꯇꯧꯔꯛꯀꯦ ꯈꯟꯕꯅꯦ ꯑꯗꯣ ꯅꯦꯠꯋꯥ꯭ꯔꯛ ꯌꯥꯗꯦꯕ ꯑꯩꯈꯣꯏ ꯈꯨꯟꯗꯗꯣ ꯅꯦꯠꯋꯥ꯭ꯔꯛ ꯏꯁꯨ ꯌꯥꯗꯦꯕ ꯑꯧ ꯃꯔꯛ ꯃꯔꯛꯇꯗꯤ ꯌꯥꯗꯕꯅꯤꯅ
ꯑꯁ ꯇꯜꯂꯦꯍꯦ ꯅꯣꯏꯁꯦ
ꯎꯝ
ꯀꯔꯤꯅꯣ
ꯑꯗꯨꯅꯦ ꯑꯁ ꯀꯩꯁꯨ ꯇꯧꯗ ꯐꯃꯨꯡꯗ ꯍꯤꯞꯄꯒ ꯗꯨꯝ ꯅꯪꯒꯤ ꯋꯥꯈꯜꯗ ꯉꯥꯎꯔꯒ ꯑꯗꯨꯝ ꯀꯣꯜ ꯇꯧꯕꯅꯤꯅꯦ
ꯅꯪꯗꯤ ꯑꯩꯒꯤ ꯋꯥꯈꯜꯗ ꯌꯥꯝ ꯈꯟꯕ ꯃꯥꯜꯂꯤ
ꯑꯥꯎ ꯌꯥꯝ ꯈꯜꯂꯦ ꯑꯩꯗꯤ
ꯉꯥꯎꯔꯒ ꯆꯠ
ꯎꯝ ꯑꯍꯤꯡꯗ ꯐꯥꯎ ꯇꯨꯝꯗ꯭ꯔꯦ ꯑꯩ
ꯇꯨꯝꯗ꯭ꯔꯦ ꯆꯥꯛꯇꯤ ꯆꯥꯕ꯭ꯔꯣ
ꯑꯥꯎ ꯆꯥꯛꯇꯤ ꯆꯥꯏꯌꯦ ꯍꯤꯡꯅꯕꯥ
ꯎ ꯍꯨ ꯍꯨ
ꯅꯨꯃꯤꯗꯥꯡꯗꯨꯗ ꯇꯨꯝꯗ꯭ꯔꯦ ꯅꯪꯒꯤ ꯋꯥꯈꯜ ꯉꯥꯛꯇꯗꯣ ꯍꯥ
ꯏꯁꯤꯡꯁꯨ ꯊꯛꯑꯣ ꯆꯥꯛ ꯈꯇꯪ ꯆꯥꯒꯅꯨ
ꯇꯥꯏꯌꯦ ꯇꯥꯏꯌꯦ ꯁ ꯉꯔꯥꯡ ꯅꯨꯡꯗꯥꯡꯗꯖꯨ ꯅꯪꯒꯤ ꯋꯥ ꯋꯥꯈꯜ ꯈꯟꯃꯟꯕꯗꯒꯤꯀꯣ ꯇꯨꯝꯕ ꯌꯥꯗꯅ ꯑꯃꯨꯛ ꯃꯄꯥꯟꯗ ꯊꯣꯛꯑꯒ ꯑꯁ ꯊꯥꯕꯨ ꯌꯦꯡꯉꯒ ꯑꯁ ꯇꯧꯕꯅꯤꯅꯦ
ꯁꯤꯗꯤ ꯌꯥꯝ ꯅꯨꯡꯁꯤꯌꯦ ꯀꯃꯥꯏ ꯇꯧꯅꯤ
ꯑꯦ ꯎꯝ ꯋꯥꯔꯤ ꯁꯅꯤꯡꯉꯥꯏꯁꯨ ꯂꯩꯇꯕꯅꯤꯅ ꯀꯣ ꯏꯔꯥꯡ ꯈꯔ ꯇꯧꯗ꯭ꯔꯗꯤ ꯌꯥꯔꯣꯏꯌꯦꯕ
ꯄꯦꯔꯥꯁꯇꯃꯣꯜ ꯆꯥꯥꯁꯜꯂꯣ ꯍꯣꯏ ꯌꯥꯔꯔꯣꯏ ꯅꯪꯒꯤꯁꯦ
ꯅꯪꯖꯨ ꯆꯥꯁꯜꯂꯨ
ꯍꯤꯗꯥꯛ ꯆꯥꯥꯁꯜꯂꯣꯀꯣ ꯕꯣꯔꯥ ꯄꯥꯏꯔꯒ ꯆꯠꯇ꯭ꯔꯤꯉꯩꯗ
ꯑꯦ
ꯅꯣꯏ ꯕꯣꯔꯥꯗꯤ ꯂꯩꯕ ꯅꯠꯇ꯭ꯔꯣ
ꯕꯣꯔꯥꯗꯤ ꯂꯩꯇ꯭ꯔꯦ ꯅꯣꯏ ꯅꯣꯏꯗ ꯑꯣꯏꯅ ꯂꯧꯔꯒꯦ ꯕꯣꯔꯥꯗꯣ
ꯕꯣꯔꯥꯗꯣ ꯂꯩꯇ꯭ꯔꯗꯤ ꯑꯁ ꯀꯅꯥ ꯀꯅꯥꯗꯅꯣ ꯂꯧꯔꯒ ꯔꯦ ꯗꯤꯗ ꯊꯝꯃꯣ ꯉꯥꯎꯔꯀꯥꯟꯗ ꯄꯥꯏꯔ ꯆꯠꯅꯤꯡꯉꯥꯏ
ꯎꯝ ꯑꯗꯨ ꯑꯗꯨꯅ ꯐꯔꯦ ꯑꯦꯗꯚꯥꯟꯁꯇ ꯑꯣꯏꯅ ꯊꯝꯂꯗꯤ
ꯁꯤꯡꯖꯨ ꯑꯁ ꯁꯟꯗꯦꯅꯤꯅ ꯁꯤꯡꯖꯨ ꯆꯥꯕ ꯍꯥꯎꯗꯣꯏꯅꯤꯅꯦ ꯉ ꯁꯤꯖꯦ
ꯎꯝ ꯅꯣꯏ ꯅꯃꯥꯟꯅꯕꯤꯒ ꯄꯨꯟꯗ꯭ꯔꯣ
ꯏꯃꯥꯟꯅꯕꯤꯒ ꯑꯝꯇ ꯂꯩꯇ꯭ꯔꯦꯅꯦ
ꯑꯩꯁ ꯂꯣꯏ ꯌꯨꯝ ꯄꯥꯟꯈ꯭ꯔꯕꯣ
ꯂꯣꯏꯅ ꯃꯌꯨꯝ ꯄꯥꯟꯈ꯭ꯔꯦ ꯃꯁꯥ ꯃꯁꯥꯒꯤ ꯂꯣꯏꯅ ꯗꯦꯇꯤꯡ ꯆꯠꯈ꯭ꯔꯦ ꯍꯣꯏ ꯑꯩꯁꯨ ꯄꯥꯟꯒꯦ ꯇꯧꯕꯅꯦ ꯑꯗꯣ ꯅꯪ ꯑꯃꯨꯛ ꯊꯦꯡꯅꯔꯦ ꯄꯥꯟꯕ ꯉꯝꯗꯔꯦ
ꯑꯗꯨꯅꯤꯅꯦ ꯅꯨꯡꯁꯤꯕꯁꯦ ꯑꯦꯛꯁꯤꯗꯦꯟꯅꯤ ꯍꯥꯏꯕꯗꯨ ꯗꯤꯅꯤꯅꯦ
ꯄꯨꯟꯁꯤ ꯁꯦ ꯉꯥꯎꯔꯦ
ꯉꯥꯎꯔꯣ ꯉꯥꯎꯔꯣ ꯐꯖꯅ ꯉꯥꯎꯔꯣ
ꯉꯥꯎꯕ ꯃꯇꯝꯅꯤ ꯉꯥꯎꯔꯒꯦ
ꯇ꯭ꯔꯣ
ꯀꯔꯤ ꯋꯥꯔꯤ ꯂꯤꯕꯤꯌꯨ ꯍꯥꯏꯅꯣ
ꯈꯪꯗꯦ ꯑꯝꯇ ꯑꯃ ꯍꯦꯛꯇ ꯌꯥꯏꯗ ꯅ ꯅꯪꯒꯤ ꯋꯥꯔꯤ ꯑꯣꯏꯔꯁꯨ ꯌꯥꯏ
ꯀꯔꯤ ꯋꯥꯔꯤ ꯅꯪ ꯋꯥꯔꯤ ꯂꯤꯕ ꯂꯥꯢꯔꯤꯁꯦ ꯑꯁ ꯋꯥꯔꯤꯒ ꯂꯥꯏꯔꯤꯌꯦ ꯄꯥꯔꯇꯤ ꯇꯧꯅꯕ ꯄ꯭ꯔꯣꯒꯥꯝ ꯁꯤꯟꯁꯦ
ꯁꯤꯟꯁꯦ ꯑꯥ ꯇꯥꯡ ꯀꯌꯥꯗ ꯇꯧꯁꯤ ꯍꯥꯏꯕ꯭ꯔꯣ
ꯗꯦꯠꯇꯤ ꯐꯤꯛꯁ ꯍꯥꯟꯅ ꯇꯧꯈꯤꯔꯣꯏꯁꯦ ꯑꯗꯨ ꯆꯥꯅꯕꯗꯣ ꯀꯔꯤ ꯀꯔꯤ ꯆꯥꯁꯤꯔꯥ ꯍꯥꯏꯕꯗꯣ ꯑꯗꯣ ꯄꯩꯁꯥꯗꯤ ꯅꯪ ꯄꯩꯁꯥꯗꯤ ꯅꯪꯅ ꯂꯣꯏ ꯄꯨꯊꯣꯛꯀꯗꯕꯅꯤ
ꯑ ꯄꯨꯊꯣꯛꯑꯗꯤ ꯂꯣꯏꯔꯦ ꯀꯩꯅꯣ
ꯎꯝ ꯃꯨꯛꯕꯥꯡꯒꯨꯝꯕ ꯇꯧꯁꯦ
ꯎꯝ ꯑꯥꯎ ꯑꯣꯛꯁꯥꯗꯣ ꯄꯤꯁ ꯄꯤꯁ ꯄꯤꯁ ꯆꯥꯎꯔꯒꯀꯣ ꯑꯩ ꯎꯁꯥ ꯆꯥꯕꯗꯤ ꯍꯩꯇꯦ
ꯁꯥ ꯆꯥꯕ ꯍꯩꯇꯦ
ꯎꯝ ꯑꯣꯛꯁꯥ ꯆꯥꯔ ꯍꯩꯇꯦ ꯑꯗꯨ ꯆꯥꯔꯗꯤ ꯑꯩꯉꯣꯟꯗ ꯀꯩꯅꯣꯝ ꯇꯧꯋꯦꯕ
ꯑꯗꯨꯝ ꯍꯥꯎꯕ꯭ꯔꯥ
ꯑꯗꯨꯝ ꯍꯥꯎꯋꯦ ꯆꯥꯔꯗꯤ ꯆꯥꯔꯗꯤ ꯀꯣꯛ ꯇ ꯑꯣꯛꯁꯥ ꯍꯥꯏ ꯑꯥ ꯆꯥꯔꯗꯤ ꯀꯣꯛꯇ ꯀꯔꯤ ꯇꯧꯔ ꯆꯤꯛ ꯆꯤꯛ ꯇꯧꯕꯗꯣ ꯅꯨꯡꯉꯥꯏꯇꯕ ꯐꯥꯎꯕꯗꯣ
ꯑꯁ ꯑꯗꯨꯗꯤ ꯅꯪꯅ ꯅꯪꯅ ꯌꯥꯝ ꯆꯥꯁꯟꯕꯒꯤꯅꯦ
ꯑꯩ ꯆꯥꯁ ꯆꯥꯔꯁꯨ ꯆꯥꯗ꯭ꯔꯁꯨ ꯑꯩꯗꯤ ꯑꯗꯨꯝ ꯇꯧꯋꯦꯕ ꯑꯣꯛꯆꯥꯗꯤ ꯑꯩ ꯍꯥꯏꯅꯗꯦꯗ
ꯑꯣꯛꯁꯥ ꯍꯩꯅꯗ꯭ꯔꯗꯤ ꯅꯪ ꯑꯗꯨꯏꯗꯤ ꯅꯪ ꯀꯔꯤ ꯆꯥꯅꯤꯡꯉꯦ
ꯑꯩꯔꯣ ꯑꯩꯗꯤ ꯂꯤꯟꯒꯨꯝꯕ ꯑꯍꯥ ꯍꯥ
ꯑꯣ ꯅꯪꯒꯤ ꯌꯦꯟꯗꯣ ꯀꯦꯖꯤ ꯇꯪꯈꯥꯏ ꯂꯧꯔꯣ ꯑꯗꯨꯒ ꯑꯣꯛꯁꯥꯗꯣ ꯑꯩꯒꯤ ꯀꯦꯖꯤ ꯑꯅꯤ ꯂꯧꯔꯣ ꯑꯗꯨꯒ ꯆꯥꯔꯁꯦ
ꯆꯥꯔꯁꯦ ꯃꯨꯛꯕꯥꯡ ꯇꯧꯔꯒ ꯚꯤꯗꯤꯑꯣ ꯅꯝꯃꯒ ꯀꯣ
ꯅꯝꯃꯒ ꯑꯁ ꯌꯨꯇꯤꯎꯞ ꯀ ꯊꯥꯒꯠꯂꯒ ꯅꯝꯗꯣꯏꯅꯦ
ꯀꯔꯤꯔꯣ ꯅꯪꯒ ꯋꯥꯔꯤ ꯁꯥꯔꯤꯉꯩꯁꯤꯗ ꯐꯣꯡ ꯉꯥꯛꯈ ꯇꯧꯔꯛꯏ
ꯀꯔꯤꯅꯣ ꯅꯪꯅ ꯑꯩꯉꯣꯟꯗ ꯋꯥꯔꯤ ꯁꯥꯔꯗꯤ ꯐꯣꯟ ꯇꯧꯔꯛꯑꯦ ꯑꯗꯨꯝ ꯍꯥꯏꯔꯤꯁꯦ
ꯈꯪꯗꯦ ꯗꯥꯎ ꯌꯥꯗꯦ
ꯅꯪꯖꯤꯗꯤ
ꯀꯔꯤ ꯀꯔꯤꯒꯤ ꯇꯧꯔꯛꯄ꯭ꯔꯥ
ꯀꯔꯤ ꯀꯔꯤ ꯍꯥꯏꯅꯤꯡꯕꯖꯥꯠꯔꯣ
ꯈꯪꯗꯦꯅꯦ ꯐ꯭ꯔꯤꯗ ꯂꯩꯕ ꯃꯇꯝꯗꯗꯤ ꯇꯧꯔꯛꯇꯦ
ꯑꯗꯨꯅꯤꯅꯦ ꯑꯩꯒ ꯋꯥꯔꯤ ꯁꯥꯟꯅꯔꯦ ꯍꯥꯏꯔꯗꯤ ꯐꯣꯟ ꯑꯗꯨꯝ ꯇꯧꯔꯛꯏꯅꯦ ꯀꯔꯤꯅꯣꯅꯦ
ꯃꯤ ꯑꯃꯅꯗꯤ ꯍꯥꯏꯕ ꯃꯥꯜꯂꯦ ꯅꯪꯅ ꯍꯥꯏꯔꯛꯄ ꯃꯥꯜꯂꯦꯗ ꯅꯪꯅ ꯍꯥꯏꯕꯤꯔꯛꯄ ꯃꯥꯜꯂꯦ ꯅꯃꯥꯟꯅꯕꯤ ꯑꯣꯏꯔꯝꯃꯅꯤ
ꯀꯗꯥꯏꯗꯒꯤ ꯅꯣꯏꯍꯦꯛ ꯏꯃꯥꯟꯅꯕꯤꯒ ꯑꯝꯇ ꯂꯩꯖꯗꯦ ꯅꯪ ꯃꯄꯥꯟꯒ ꯊꯣꯛꯇ꯭ꯔꯕꯣ ꯉꯁꯤꯒꯤ ꯑꯝꯇ
ꯑꯁ ꯑꯩ ꯊꯣꯛꯇ꯭ꯔꯦꯗ ꯎꯝ
ꯑꯁ ꯌꯨꯝꯗ ꯈꯛꯇꯪ ꯀꯨꯠꯂꯒ ꯂꯩꯔꯕꯣ
ꯎꯝ
ꯌꯥꯗꯦ ꯍꯦ ꯑꯗꯨꯗꯤ ꯏꯁ ꯀꯝꯄ꯭ꯂꯦꯛꯁ ꯀꯅ
ꯑꯩ ꯍꯟꯗꯛ ꯃꯨꯔꯥ ꯌꯥꯝ ꯃꯨꯔꯤꯕ ꯑꯗꯨꯒꯤ ꯌꯨꯝꯗ ꯂꯩꯔꯗꯤ ꯈꯔ ꯉꯧꯔꯤꯅꯦꯕ ꯑꯗꯨꯒꯤ
ꯀꯔꯤꯒꯤ ꯃꯨꯍꯜꯂꯤꯅꯣ
ꯈꯪꯗꯦ
ꯀꯔꯤ ꯇꯧꯕꯒꯤꯅꯣ ꯐꯣꯟ ꯇꯧꯃꯟꯕꯒꯤ ꯑꯣꯏꯔꯝꯅꯤ
ꯐꯣꯟ ꯇꯧꯃꯟꯕꯩ ꯑꯣꯏꯔꯝꯕ꯭ꯔꯥ ꯈꯪꯗ꯭ꯔꯦ ꯃꯨꯈ꯭ꯔꯦ ꯃꯨꯕꯗꯒ ꯂꯥꯏꯔꯤꯌꯦ ꯃꯝꯕ ꯍꯧꯔꯦꯕ ꯉꯔꯥꯡꯁꯨ ꯑꯩ ꯃꯄꯥꯟ ꯃꯄꯥꯟꯗ ꯀꯣꯜ ꯇꯧꯕ ꯆꯠꯄꯅꯦꯕ ꯑꯗꯣ ꯀꯥꯡ ꯐꯥꯎ ꯆꯤꯛꯇ꯭ꯔꯦꯕ ꯃꯝ ꯌꯥꯝ ꯃ ꯃꯝꯃꯒꯤꯀꯣ ꯀꯥꯡ ꯐꯥꯎ ꯎꯗ꯭ꯔꯤ ꯎꯗ꯭ꯔꯦꯕ ꯎꯝ ꯑꯗꯨꯝ ꯆꯠꯈ꯭ꯔꯦꯕ
ꯑꯗꯨꯗꯤ ꯕꯦꯔꯥ ꯀꯥꯔꯦꯍꯦ ꯀꯔꯤ ꯀꯔꯤꯅꯣ ꯇꯩꯁꯜꯂꯣꯗꯅ
ꯍꯥꯥ
ꯀ꯭ꯔꯤ ꯀ꯭ꯔꯤꯅꯣ ꯇꯩꯁꯜꯂꯣꯗꯅ
ꯇꯩꯁꯜꯂꯁꯨ ꯌꯥꯗꯦꯅꯦ ꯑꯅꯧ ꯑꯅꯧꯕ ꯀ꯭ꯔꯤꯝ ꯇꯩꯔꯁꯤ ꯁꯨ ꯌꯥꯗꯦꯅꯦ
ꯑꯣ ꯑꯗꯨꯗꯤ ꯏꯁꯤꯡ ꯌꯥꯝ ꯊꯛꯑꯣ ꯃꯨꯕꯁꯤꯡꯗꯣ ꯂꯣꯏ ꯆꯟꯅꯕ ꯉꯧꯕꯅꯦ ꯃꯨꯕꯁꯤꯡꯗꯣ ꯂꯣꯏ ꯆꯥꯝꯊꯣꯛꯄꯅꯦ ꯑꯣ ꯅꯪ ꯏꯔꯨ ꯔꯝꯃ
ꯑꯧ ꯑꯩꯗꯤ ꯏꯔꯨꯗꯦ ꯆꯍꯤ ꯑꯃꯗ ꯑꯃꯈꯛꯇꯅꯦ
ꯑꯗꯨꯗꯤꯅꯦ ꯃꯨꯁꯜꯂꯤꯗꯣ
ꯎꯝ ꯑꯩ ꯑꯩꯗꯤ ꯕꯣꯗꯦꯅꯦ
ꯀꯔꯤꯅꯣꯅꯦ ꯕꯦꯔꯥ ꯌꯥꯝ ꯇꯥꯏꯅꯦ
ꯑꯧ ꯀꯥꯔꯛꯈꯤꯅꯤꯗ
ꯅꯪ ꯁꯤꯗꯤ ꯀꯔꯤꯅꯣꯅꯦ ꯀꯩꯅꯣꯅꯤꯅꯦ ꯄꯨꯔꯥ ꯀꯩꯅꯣꯅꯤꯅꯦ
ꯀꯩꯅꯣꯅꯤ ꯀꯩꯅꯣꯅꯦ ꯀꯩꯅꯣꯒꯤ
ꯅꯪꯒꯤ ꯀꯩꯅꯣꯁꯤꯗꯤ ꯄꯨꯔꯥ ꯀꯩꯅꯣꯅꯤꯍꯦ
ꯎꯝ ꯑꯁ ꯉꯁꯤꯗꯒꯤ ꯍꯧꯅ ꯑꯩꯗꯤ ꯅꯪ ꯅꯪꯕꯨ ꯇꯣꯏꯅ ꯀꯣꯜ ꯇꯧꯔꯛꯈ꯭ꯔꯅꯤ
ꯇꯧꯔꯛꯑꯣ ꯅꯪꯗꯤ ꯀꯣꯜ ꯁꯨꯇꯧ ꯇꯧꯔꯛꯇꯦ ꯑꯩꯅ ꯑꯩꯅ ꯇꯧꯕ ꯉꯛꯇ ꯉꯥꯏꯔꯒ ꯂꯩꯔꯦ
ꯑꯩꯁ ꯑꯩ ꯍꯣꯔꯦꯟꯗꯤ ꯁꯣꯏꯗꯕꯤꯗ ꯇꯧꯔꯛꯀꯦ ꯅꯪ ꯉꯥꯏꯔꯝꯃꯨꯀꯣ ꯑꯩ ꯀꯣꯜ ꯇꯧꯔꯛꯀꯦ ꯍꯥꯏꯕ ꯃꯇꯝꯗ ꯑꯗꯨꯝ ꯄꯥꯏꯈꯠꯂꯨ ꯅꯦꯠꯋꯥꯔꯛ ꯌꯥꯗ꯭ꯔꯗꯤ ꯈꯪꯗꯦꯅꯦ ꯅꯦꯠꯋꯥꯥꯛꯇ ꯁ꯭ꯂꯣ ꯆꯠꯄꯁꯨ ꯂꯩꯕ
ꯍꯧꯖꯤꯛꯇꯤ ꯌꯥꯝ ꯁꯦꯡꯉꯦꯅ ꯃꯩ ꯂꯥꯛꯄ꯭ꯔꯣ
ꯑꯧ ꯂꯥꯛꯑꯦ
ꯑꯣ ꯑꯗꯨꯒꯤ ꯑꯣꯏꯔꯝꯒꯅꯤ ꯅꯣꯡ ꯆꯨꯗꯕ ꯅꯠꯇ꯭ꯔꯣ
ꯎꯝ ꯅꯣꯏꯗꯤ ꯆꯨꯕ꯭ꯔꯥ
ꯅꯨꯡꯁꯥ ꯌꯥꯝ ꯀꯜꯂꯦ ꯅꯨꯡꯁꯥ ꯌꯥꯝ ꯢꯍꯩꯢꯢꯢꯢꯢ
ꯍꯥꯏꯒꯗꯝꯅꯤ
ꯍꯣꯔꯦꯟ ꯅꯨꯡꯗꯥꯡꯗꯤ ꯀꯔꯤ ꯀꯔꯤ ꯃꯊꯦꯜ ꯊꯣꯡꯉꯅꯤ
ꯈꯪꯗ꯭ꯔꯦꯗ ꯀꯩ ꯃꯊꯦꯜ ꯊꯣꯡꯒꯗ꯭ꯔꯥ
ꯅꯪꯁꯨ ꯆꯥꯛ ꯏꯟꯁꯥꯡ ꯊꯣꯡꯉꯨꯅꯦ
ꯑꯩꯁ ꯊꯣꯡꯉꯣꯏꯍꯦ ꯑꯩꯗꯤ
ꯏꯀꯥꯏꯗ꯭ꯔꯣ ꯅꯪ ꯆꯥꯛ ꯌꯦꯟꯁꯥꯡ ꯊꯣꯡꯗ꯭ꯔꯒ ꯆꯥꯔꯒ ꯂꯩꯕꯗꯨ
ꯑꯁ ꯆꯥꯔꯒ ꯂꯩꯒꯗꯕꯅꯦꯕ
ꯑꯩꯗꯤ ꯏꯀꯥꯏꯍꯦ
ꯈꯔ ꯈꯔꯗꯤ ꯅꯨꯡꯉꯥꯏꯊꯣꯛꯄ ꯇꯥꯕꯅꯤ ꯀꯩꯔ ꯅꯪꯗꯤ ꯑꯗꯨꯝ ꯊꯣꯡꯕ꯭ꯔꯥ
ꯑꯩꯗꯤ ꯑꯗꯨꯝ ꯊꯣꯡꯉꯦ ꯑꯩꯁꯨ ꯑꯗꯨꯝ ꯆꯥꯏꯌꯦ
ꯑꯗꯨꯝ ꯆꯥ ꯊꯣꯡꯕ꯭ꯔꯥ
ꯑꯩꯅꯁꯨ ꯑꯗꯨꯝ ꯆꯥꯕ
ꯑꯣ
ꯅꯪꯗꯤ ꯅꯪꯗꯤ ꯁꯨꯛꯊꯣꯡ ꯊꯣꯡꯗꯦ
ꯑꯩꯗꯤ ꯇꯨꯝꯃꯒ ꯍꯧꯒꯠꯂꯒ ꯀꯣꯜ ꯇꯧꯔꯒ ꯆꯥꯔꯒ ꯇꯨꯝꯕ ꯑꯃꯨꯛ ꯇꯧꯕ ꯑꯗꯨ ꯈꯛꯇꯅꯤꯅ
ꯑꯗꯨꯗꯤ ꯐꯠꯃꯟꯗꯦ ꯍꯥꯏꯕ
ꯎꯝ
ꯈꯔ ꯈꯔꯁꯨ ꯊꯣꯡꯉꯣ
ꯎꯝ ꯆꯥꯛ ꯊꯣꯡꯕ ꯁꯪꯗꯦꯕ ꯑꯩꯗꯤ
ꯀꯔꯤ ꯇꯧꯔꯒ ꯂꯩꯕ꯭ꯔꯥꯅꯊꯤ ꯐꯥꯏꯔꯒ ꯂꯩꯕ꯭ꯔꯥ
ꯗꯤꯁꯇꯥꯔꯕ ꯌꯥꯝ ꯇꯧꯕ ꯌꯥꯝꯅꯩꯕ ꯑꯩꯉꯣꯟꯗ
ꯅꯪꯅ ꯆꯥꯛ ꯊꯣꯡꯉꯗꯤ
ꯑꯧ
ꯀꯔꯤꯅꯣꯅꯦ
ꯅꯨꯄꯤ ꯅꯨꯄꯤ ꯈꯥꯔꯅ ꯀꯔꯦꯝꯅꯔꯛꯑꯦꯕ ꯅꯨꯄꯥꯅꯕꯨ ꯆꯥꯛ ꯊꯣꯡꯈ꯭ꯔꯣ ꯀꯥꯏꯅ ꯑꯗꯨ ꯍꯥꯏꯔꯛꯄꯗꯒꯤ ꯑꯩ ꯕꯤꯠꯀ ꯂꯣꯏ ꯇꯦꯛꯑꯦꯕ
ꯅꯨꯄꯥꯁꯦ ꯆꯥꯛ ꯆꯥꯗꯕ꯭ꯔꯣ
ꯆꯥꯏꯗ
ꯊꯣꯡ ꯊꯣꯡꯒꯗꯕ ꯅꯠꯇ꯭ꯔꯣ ꯑꯗꯨ ꯑꯣꯏꯔꯗꯤ ꯊꯣꯡꯉꯣꯗꯅ ꯅꯪ
ꯊꯣꯡꯉꯗꯤ ꯂꯣꯏꯔꯦ ꯀꯩꯅꯣ
ꯊꯣꯡꯉꯣ
ꯊꯣꯡꯒꯦ ꯇꯧꯔꯛꯑꯝꯗꯨꯗ ꯑꯃꯨꯛ ꯇꯜꯂꯛꯄꯩ ꯋꯥꯅꯤꯗ
ꯑꯁ ꯁꯥ ꯉꯥꯗꯤ ꯊꯣꯡꯕ ꯍꯩꯕ꯭ꯔꯣ ꯁꯥ ꯏꯟꯁꯥꯡꯗꯤ ꯊꯣꯡꯕ ꯍꯩꯕ꯭ꯔꯣ
ꯑꯧ ꯑꯗꯨ ꯑꯗꯨꯗꯤ ꯑꯦꯛꯁꯄꯥꯔꯠꯅꯦ
ꯀꯃꯥꯏ ꯀꯃꯥꯏ ꯊꯣꯡꯒꯦ ꯇꯥꯛꯂꯛꯑꯣꯅꯦ ꯑꯝꯇ ꯅꯪꯅ ꯊꯣꯡꯕ ꯁ꯭ꯇꯥꯥꯏꯜꯗꯣ
ꯍꯥꯏꯕ ꯌꯥꯗꯦꯅꯦ ꯑꯗꯨꯒꯨꯝꯕꯗꯣ
ꯆꯝꯐꯨꯠꯇꯤ ꯍꯩ ꯆꯝꯐꯨꯠ ꯑꯣꯏꯅ ꯊꯣꯡꯉꯝꯗꯅ
ꯑꯁ ꯆꯝꯐꯨꯠꯇꯤ ꯀꯥꯏꯗꯒꯤꯅꯤ ꯌꯥꯝ ꯂꯥꯏꯕꯗꯨꯕꯨ
ꯑꯗꯨꯗꯤ ꯈꯪꯕ ꯅꯠꯇ꯭ꯔꯣ
ꯍꯥꯥ
ꯑꯗꯨꯗꯤ ꯈꯪꯕ ꯅꯠꯇ꯭ꯔꯣ
ꯑꯥꯎ ꯈꯪꯉꯤ
ꯑꯗꯨꯗꯤ ꯁꯥ ꯏꯟꯁꯥꯡꯁꯦ ꯀꯃꯥꯏꯅ ꯊꯣꯡꯒꯦ
ꯆꯥꯛ ꯏꯟꯁꯥꯡꯁꯦ ꯊꯥꯎ ꯉꯧꯔꯣ ꯑꯗꯨ ꯂꯣꯏꯔꯦ ꯀꯩꯅꯣ ꯃꯔꯨ ꯃꯔꯥꯡ ꯍꯥꯏꯕ꯭ꯔꯥ ꯃꯔꯣꯏ ꯃꯔꯥꯡ ꯍꯥꯏꯕ꯭ꯔꯥ